ꯑꯣ ꯍꯜꯂꯣ ꯑꯁꯤ ꯌꯥꯝ ꯊꯤ ꯌꯥꯝ ꯅꯨꯡꯉꯥꯏꯔꯤ ꯌꯥꯝ ꯌꯥꯝ ꯅꯨꯡꯉꯥꯏꯔꯤꯌꯦꯦ ꯌꯥꯝ ꯌꯥꯝ ꯌꯥꯝ ꯌꯥꯝ ꯅꯨꯡꯉꯥꯏꯔꯤ ꯌꯥꯝ ꯅꯨꯡꯉꯥꯏꯔꯦ ꯅꯪꯗꯤ ꯀꯨꯏꯔꯦ ꯋꯥꯔꯤ ꯁꯥꯟꯅꯗꯕ
ꯀꯨꯏꯔꯦ ꯀꯨꯏꯔꯦ ꯅꯪꯅꯅꯦ
ꯅꯕꯨꯡ ꯑꯩꯕꯨ ꯀꯔꯤꯒꯤ ꯀꯥꯎꯔꯕ꯭ꯔꯥ ꯅꯪ
ꯅꯪꯅꯅꯦ ꯑꯩꯅ ꯅꯠꯇꯤꯌꯦ
ꯅꯪ ꯑꯩ ꯀꯥꯎꯈ꯭ꯔꯦꯅ ꯑꯩꯗꯤ ꯅꯪ ꯀꯥꯎꯗꯦ
ꯀꯥꯎꯔꯝꯃꯔꯣꯏ
ꯀ ꯀꯔꯤ ꯀꯔꯤ ꯇꯧꯔꯝꯃꯤꯅꯣ ꯍꯧꯖꯤꯛ ꯀꯩꯗꯧꯔꯤꯒꯦ
ꯍꯧꯖꯤꯛ ꯐꯅꯦꯛ ꯐꯣꯠꯂꯤꯌꯦꯦ ꯂ ꯍꯥꯏꯔꯕꯨꯅꯤꯅ
ꯂꯥꯏꯃꯤꯅ ꯀꯥꯏꯩꯅꯣ ꯅꯨꯄꯤꯒꯤ ꯃꯒꯨꯟ ꯂꯩꯕ ꯐꯅꯦꯛ ꯅꯪ ꯐꯤ ꯁ ꯐꯤ ꯁꯨꯕ ꯍꯥꯏꯒꯗ꯭ꯔꯥꯣ ꯑꯗꯨꯗꯤ ꯍꯩꯕ꯭ꯔꯣ ꯐꯤ ꯁꯥꯕꯗꯤ ꯍꯩꯕ꯭ꯔꯣ
ꯍꯥꯏꯏꯌꯦꯦ ꯀꯥꯏꯅ
ꯑꯗꯨꯅꯦ ꯅꯨꯄꯤꯒꯤ ꯃꯒꯨꯟ ꯅꯝꯕꯔ ꯋꯥꯟ ꯍꯥꯏꯗꯣ ꯑꯗꯨꯅꯦ ꯐꯄꯤ ꯁꯥꯕ ꯍꯥꯏꯩꯕꯗꯤ ꯅꯨꯄꯤꯒꯤ ꯄꯤꯕꯤꯒꯤ ꯃꯒꯨꯟ
ꯐꯤ ꯁꯥꯕ ꯐꯥꯎ ꯍꯩꯇ꯭ꯔꯗꯤ ꯆꯥꯛ ꯆꯥꯗ꯭ꯔꯁꯨ ꯌꯥꯔꯦ ꯀꯩꯅꯣ
ꯅꯨꯄꯤ ꯅꯨꯄꯤ ꯃꯌꯥꯝ ꯐꯤ ꯁꯥꯕ ꯍꯩꯇꯕ ꯌꯥꯝ ꯌꯥꯎꯋꯤ ꯀꯩꯅꯣ
ꯑꯗꯨꯗꯤ ꯇꯝꯍꯧꯗꯕꯒꯤꯅꯦ
ꯇꯝꯍꯧ ꯇꯝꯃꯁꯨ ꯍꯩꯇꯕ ꯌꯥꯝ ꯌꯥ ꯑꯣꯏꯖꯥ
ꯇꯃꯗꯤ ꯍꯩꯗꯕ ꯃꯤ ꯂꯩ ꯂꯩꯇ
ꯍꯩꯇꯕ ꯃꯤ ꯌꯥꯝ ꯌꯥꯎꯋꯦ ꯃꯁꯥ ꯃꯁꯥꯒꯤ ꯍꯦꯟꯅ ꯍꯩꯕ ꯌꯥꯝ ꯃꯤ ꯌꯥꯋꯦ ꯅꯣꯏꯗꯤ ꯑꯗꯨꯝꯝ ꯅꯣꯏꯗꯤ ꯑꯗꯨꯝ ꯍꯩꯕ ꯃꯥꯜꯂꯦꯀꯣ
ꯑꯩꯈꯣꯏꯗꯩ ꯑꯉꯥꯡ ꯑꯣꯏꯔꯤꯉꯩꯗꯒꯤ ꯍꯥꯏꯔꯤꯗ
ꯑꯩꯒꯤꯁꯨ ꯑꯃ ꯁꯥꯁꯥꯕꯤꯌꯨꯅꯦ ꯑꯩꯈꯣꯏꯒꯤ ꯃꯐ꯭ꯂꯔꯗꯣ
ꯐꯖꯕ ꯃꯐ꯭ꯂꯔ ꯑꯃ ꯅꯕꯨꯡꯒꯤ ꯈ꯭ꯔꯤꯁꯃꯥꯁꯀꯤ ꯒꯤꯐ ꯄꯤꯅꯕ
ꯑꯝ ꯍꯝꯝ
ꯍꯥ ꯍꯥ ꯏꯗꯤ ꯀꯥꯏꯅꯣꯁ ꯏꯁꯒꯠ ꯀꯗ ꯍꯧꯔꯅꯤ ꯁꯥ ꯐꯖꯔꯅꯤ ꯀꯥꯏꯗ ꯇꯟꯕ ꯃꯥꯜꯂꯦꯗ ꯁꯥꯕꯤ ꯁꯥꯕꯤꯅꯤꯡꯗꯕ ꯃꯥꯜꯂꯦꯗ
ꯑꯁ ꯁꯅ ꯍꯥꯏ ꯆꯜꯂꯦ
ꯑꯗꯨꯅꯦꯕ ꯇꯟꯕꯩꯅꯦꯕ ꯍꯥ ꯍꯥ ꯍꯥ ꯇꯧꯋꯤꯗ ꯍꯥ ꯑꯩ ꯈꯪꯉꯦꯕ
ꯇꯜꯂꯦ ꯁꯅ ꯃꯗꯤ ꯇꯜꯂꯦ ꯃꯥꯀꯣ ꯍꯤꯁꯥ ꯌꯥꯝ ꯋꯥꯏꯑꯦꯕꯀꯣ ꯑꯗꯨꯅ ꯁꯥꯅꯤꯡꯗꯦ
ꯐꯒꯤ ꯊ ꯑꯣꯅꯤꯗ ꯅꯪ ꯀꯩ ꯈꯨꯝꯒꯦ ꯀꯩ ꯍꯥꯏꯒꯗ
ꯈꯪꯉꯦ ꯈꯪꯉꯦ ꯅꯪꯅ ꯅꯪꯅ ꯍꯥꯏꯒꯗ ꯈꯪꯗꯕꯁꯨ ꯑꯩꯅ ꯈꯪꯉꯦ ꯑꯩꯁꯨ ꯈꯪꯉꯦ ꯑꯗꯨꯒꯤꯅꯤ
ꯅꯪꯗꯤ ꯈꯪꯒꯜꯂꯤꯍꯦ ꯌꯥꯝ ꯍꯩꯌꯦꯍꯦ ꯑꯩꯉꯣꯟꯗ ꯍꯦꯟꯅ ꯍꯩ ꯂꯩꯔꯝꯃꯤꯅ ꯑꯩꯉꯣꯟ ꯑꯩꯉꯣꯟꯗꯒꯤ ꯍꯦꯟꯅ ꯍꯩ ꯂꯩꯔꯝꯃꯤꯗ
ꯍꯩꯗ꯭ꯔꯗꯤ ꯑꯩ ꯀꯃꯥꯏꯅꯟꯅ ꯂꯩꯗꯣꯏꯅꯣ ꯅꯪꯉꯣꯟꯗꯒꯤ ꯍꯩꯗꯣꯏꯅꯤ ꯀꯩꯅꯣ
ꯍꯣꯏ ꯐꯩꯌꯦ ꯐꯩꯌꯦ ꯁꯤꯡ ꯍꯩ ꯁꯤꯡꯉ ꯂꯩꯖꯕꯗꯨꯅꯤ ꯑꯩꯅ ꯄꯥꯝꯃꯤꯁꯦ ꯏꯆꯟꯁꯤꯡꯅꯀꯣ ꯍꯩꯁꯤꯡꯅ ꯂꯩꯕꯗꯨꯅ ꯑꯩꯅ ꯄꯥꯝꯃꯤꯁꯦ
ꯑꯃꯝꯅꯦ ꯆꯗꯅꯦ ꯆꯗꯅꯦ
ꯨ ꯇ ꯋꯥꯋꯀꯤꯡ ꯆꯠꯄ꯭ꯔꯣ
ꯀꯔꯤꯒꯤꯅꯣ ꯅꯃꯥꯟꯅꯕꯤꯗꯤꯌ ꯋꯥꯛꯀꯤꯡ ꯆꯠꯁꯦ ꯈꯣꯠꯁꯦ ꯍꯥꯏꯅꯦ ꯃꯥꯗꯤ ꯆꯠꯄ꯭ꯔꯣ ꯆꯠꯄꯠ ꯆꯂ
ꯆꯇꯦ
ꯁꯨ ꯋꯥꯔꯤ ꯋꯥꯔꯤ ꯈꯗꯅꯦ ꯃꯆꯤꯟ ꯀꯣꯊꯤꯗꯨꯒ ꯄꯨꯡ ꯃꯉꯥ ꯃꯉꯥꯗꯒ ꯐꯣꯟ ꯇꯧꯕꯤꯔꯣ ꯍꯧꯗꯣꯛꯄꯤꯔꯣ ꯋꯥꯀꯤꯡꯁ ꯀꯦ ꯍꯣ ꯀꯦ ꯀꯦꯅ ꯀꯗꯗꯤ ꯌꯥꯝ ꯍꯩꯈ꯭ꯔꯦꯕ ꯅꯣꯏꯒꯤ ꯅꯣꯏ ꯂꯩꯃꯤꯟꯅꯕ ꯀꯥꯡꯕꯨꯗꯤ ꯆꯞ ꯃꯥꯟꯅꯔꯝꯝꯕꯅꯤ ꯅꯪ
ꯃꯃꯥꯡ ꯃꯥꯥꯡꯒꯤꯦ ꯃꯥꯡꯗ ꯆꯠꯅꯤꯡꯉꯥꯏ ꯑꯣꯏꯔꯝꯒꯅꯤ ꯍꯧꯗꯣꯛꯄꯤꯌꯨ ꯍꯥꯏꯗ
ꯐꯃꯨꯡꯗ ꯋꯥꯛꯀꯤꯡ ꯆꯠꯄ ꯌꯧꯔꯔꯕꯅꯦ ꯄꯨꯡ ꯃꯉꯥꯗ ꯍꯧꯗꯣꯛꯄꯤꯌꯣ ꯍꯥꯏꯌꯥ ꯉꯁꯥꯏꯗꯣ ꯄꯨꯡ ꯃꯉꯥꯒ ꯃꯤꯠ ꯇꯔꯥ ꯇꯥꯔꯦ ꯑꯌꯨꯛꯇꯣ ꯐꯣꯟ ꯇꯧꯔꯦ ꯄꯥꯏꯗꯦ ꯑꯩ ꯐꯣꯟ ꯇꯧꯋꯦ ꯄꯥꯏꯗꯦ ꯃꯥꯁ ꯐꯖꯅ ꯍꯥꯏꯌꯦꯕ ꯑꯌꯨꯛꯇ ꯍꯧꯗꯣꯛꯄꯤꯌꯨ ꯈꯣꯠꯂꯣꯅ ꯋꯥꯋꯥꯛꯀꯤꯡ ꯆꯠꯀꯦ ꯈꯣꯠꯀꯦꯅ ꯃꯥꯒꯤ ꯋꯥ ꯁꯨꯡ ꯊꯥ ꯊꯥꯖꯔꯔꯣꯏ ꯍꯟꯗꯛꯇꯤ
ꯑꯖ
ꯑꯩ ꯑꯩꯁꯨ ꯑꯩꯁꯨ ꯇꯧꯋꯅꯤꯀꯣ ꯇꯧꯕꯤꯌꯨ ꯍꯥꯏꯕ ꯇꯧꯕꯤꯔꯣ ꯍꯥꯏꯕꯗꯨꯗ ꯇꯧꯔꯒ ꯄꯥꯏꯗꯕ ꯋꯥꯅꯤ ꯑꯗꯨꯒ ꯑꯃꯨꯛ ꯑꯃꯨꯛ ꯍꯪꯉꯀꯥꯟꯗ ꯏꯩꯅꯎꯅ ꯄ ꯐꯣꯟ ꯄꯕꯩꯅꯦ ꯀꯗꯗꯤ ꯋꯥ
ꯀꯟꯗꯩ ꯑꯩꯗꯤ ꯍꯩꯗꯤ ꯍꯩ ꯍꯥꯏꯌꯣ
ꯌꯥꯝ ꯍꯩꯔꯦ ꯅꯪꯁꯨ ꯀ ꯌꯥꯝ ꯍꯩꯔꯝꯃꯣꯅꯤꯅ ꯅꯉꯣꯟꯗꯒꯤ ꯇꯝꯃꯤꯔꯥ ꯑ ꯀꯌꯥꯟ ꯇꯗꯦꯗ
ꯇꯝꯕꯅꯠꯇꯦ ꯑꯩꯗꯤ ꯍꯩꯖꯗꯦꯌꯦꯦ ꯌꯥꯎꯗꯦꯦ
ꯀꯩꯀꯩ ꯌꯨꯝꯗ ꯑꯗꯨꯝ ꯂꯩꯔꯦ
ꯌꯗ ꯑꯗꯨꯝ ꯆꯥꯔꯒ ꯊꯛꯒ ꯂꯩꯔꯦ
ꯌꯥꯝ ꯐꯩꯅꯦ
ꯀꯩꯝꯇ ꯇꯧꯗ꯭ꯔꯦ ꯉꯁꯤꯗꯤ ꯇꯟꯗꯦ
ꯌꯥꯝ ꯐꯩꯌꯦꯕ ꯆꯥꯔ ꯊꯛꯄ ꯇꯨꯝꯕ ꯈꯣꯠꯄ ꯌꯥꯝ ꯂꯩꯅꯤ ꯍꯥꯏꯝꯕꯌꯦ
ꯀꯥꯥꯏꯗ ꯀ ꯇꯤꯔ ꯃꯨ ꯊꯔꯂꯒꯦ ꯑꯩꯒꯤ ꯀꯠꯇꯤꯃꯨ ꯃꯥꯥꯡꯗ꯭ꯔꯦ
ꯃꯤꯗꯤ ꯐ꯭ꯔꯤꯗꯒ ꯂꯩꯇꯦꯀꯣ ꯇꯥꯕ꯭ꯔꯣ ꯅꯪ ꯀꯥꯇꯤ ꯍꯥꯡꯉꯤꯗꯣ ꯃꯤ ꯐꯔꯤ ꯐꯔꯤꯗ ꯀ ꯂ ꯂꯩꯇꯦꯕ
ꯍꯧꯖꯤꯛ ꯃꯇꯝꯗ ꯐꯤ
ꯃꯥꯅꯦ ꯃꯥꯅꯦ ꯐ꯭ꯔꯤ ꯂꯩꯕꯁꯦ ꯑꯩꯗꯤ ꯐ꯭ꯔꯤ ꯂꯩꯒꯟꯕ ꯃꯤꯁꯦ ꯌꯦꯡꯅꯤꯡꯗꯦꯗ
ꯆ ꯆ ꯆ
ꯑꯁꯦꯡꯕꯅꯦ ꯌꯦꯡꯅꯤꯡꯗꯦ ꯀꯩꯅꯣꯝꯃ ꯊꯕꯛ ꯃꯆꯥꯇꯪ ꯑꯣꯏꯔꯁꯨꯀꯣ ꯀꯩ ꯀꯩꯅꯣ ꯇꯧꯕꯗꯨ ꯑꯩ ꯃꯤ ꯃꯤ ꯐ꯭ꯔꯤꯁꯤꯗ ꯂꯩꯔꯒ ꯇꯟ ꯇꯟꯕ ꯃꯤꯁꯤꯡꯁꯨ ꯃꯤꯅ ꯌꯦꯡꯅꯤꯡꯗꯕꯅꯦ
ꯑꯍꯨꯝ ꯃꯔꯤ ꯃꯉꯥ ꯇꯔꯨꯛ ꯇꯔꯦ ꯅꯤꯄꯥꯟ ꯃꯄꯟ ꯇꯔꯥ
ꯀꯩ ꯐꯤꯅꯣ ꯅꯪ ꯐꯣꯠꯂꯤꯗꯨꯕꯣ
ꯐꯅꯦꯛꯅꯤ ꯐꯅꯦꯛ
ꯎꯝ ꯐꯅꯦꯛ ꯐꯣꯠꯂꯤꯕ ꯀꯅꯥꯒꯤꯅꯣ ꯅꯪꯒꯤꯔꯣ ꯀꯅꯥꯒꯤꯅꯣ ꯅꯪꯒꯤꯔꯣ
ꯑꯩꯒꯤꯅꯦ ꯑꯩꯒꯤ ꯕꯇꯔꯐ꯭ꯂꯥꯏ ꯐꯣꯠꯂꯤꯅꯦ
ꯑꯦ ꯕꯇꯔꯐ꯭ꯂꯥꯏ ꯐꯣꯠꯄ ꯍꯩꯕ꯭ꯔꯣ ꯋꯥꯎ
ꯍꯩꯇ꯭ꯔꯗꯤ
ꯁꯥꯅꯤ ꯌꯥꯔꯦ ꯐꯅꯦꯛ ꯁꯥꯕ ꯍꯩꯔꯗꯤ
ꯌꯨꯝ ꯄꯥꯜꯂꯦꯅꯤ ꯅꯨꯄꯥꯥ ꯂꯩꯇꯕꯒꯤꯅꯦ
ꯅꯨꯄꯥ ꯗꯃꯥ ꯂꯩꯁꯤꯗꯤ ꯅꯨꯄꯤ ꯒꯤꯗꯤ ꯅꯨꯄ ꯅꯨꯄꯤꯒꯤꯗꯤ ꯅꯨꯄꯥ ꯋꯥꯠꯇꯕꯅꯦ
ꯅꯨꯄꯥꯒꯤꯅꯤ ꯅꯨꯄꯤ ꯋꯥꯠꯇ꯭ꯔꯤꯁꯦ ꯅꯨꯄꯤꯒꯤꯗꯤ ꯅꯨꯄꯥ ꯌꯥꯝ ꯋꯥꯠꯂꯦ
ꯅꯨꯄꯥꯒꯤꯁꯨ ꯅꯨꯄꯤ ꯋꯥꯠꯄꯅꯤ
ꯎꯝ ꯋꯥꯠꯇꯦ ꯅꯨꯄꯤꯒꯤꯗꯤ ꯅꯨꯄꯥ ꯌꯥꯝ ꯋꯥꯠꯄꯅꯤ ꯅꯪꯁꯨ ꯋꯥꯠꯇꯦ ꯅꯪꯁꯨ ꯀꯣ ꯅꯪꯁꯨ ꯀꯣꯏꯔꯝꯅꯤ ꯈꯪꯉꯦ ꯅꯆꯤꯟ ꯆꯤꯕ ꯋꯥꯗꯝ ꯍꯥꯏꯔꯛꯀꯅꯣ ꯑꯩ ꯇꯥꯅꯤꯡꯗꯦ
ꯑꯩ ꯅꯨꯄꯤ ꯀꯣꯏꯗꯦꯗ ꯅꯨꯄꯤ ꯀꯣꯏꯕꯒ ꯅꯨꯄꯤ ꯅꯨꯄꯤ ꯀꯣꯏ ꯅꯨꯄꯤ ꯀꯣꯏꯅꯕ ꯏꯇꯤꯛ ꯏꯇꯤꯛ ꯅꯠꯇꯦꯗ
ꯅꯆꯤꯟꯊꯤꯕ ꯋꯥꯗꯣ ꯉꯥꯡꯂꯛꯀꯅꯨ
ꯑꯁꯦꯡꯕ ꯅꯨꯄꯤ ꯀꯣꯏꯗꯦ
ꯀꯣꯏꯌꯦ ꯀꯣꯏꯗꯦ ꯑꯩ ꯈꯪꯉꯦ
ꯑꯗꯨꯗꯤ ꯀꯣꯏꯕ꯭ꯔꯥ ꯀꯣꯏꯗꯕ꯭ꯔꯥ ꯍꯥꯏꯌꯨꯅꯦ
ꯀꯣꯏꯌꯦ
ꯅꯪ ꯁꯤ ꯈꯪꯗ꯭ꯔꯤꯁꯤ ꯈꯪꯉꯝꯗ꯭ꯔꯤꯁꯤ ꯀꯣꯏꯗꯦꯕ ꯑꯗꯨꯅ ꯅꯣꯏꯅ ꯃꯁꯛ ꯐꯖꯕꯤ ꯑꯗꯒꯤ ꯅꯨꯄꯤꯒꯤ ꯒꯨꯟ ꯆꯦꯟꯕꯤ ꯏꯪ ꯇꯞꯄꯤ ꯂꯩꯗꯤ ꯑꯃꯇ ꯍꯥꯏꯕꯤꯔꯛꯑꯣꯅꯦ
ꯑꯩꯈꯣꯏ ꯂꯩꯀꯥꯏꯗ ꯂꯩꯔꯤꯁꯤꯗꯤ
ꯅꯣꯏ ꯂꯩꯀꯥꯏꯗ ꯀꯅꯥꯅꯣ
ꯑꯩꯈꯣꯎꯏ ꯂꯩꯀꯥꯏꯗ ꯂꯩꯔꯤꯁꯤꯗꯤ ꯇꯕꯛꯁꯨꯅꯤꯡꯕꯤ
ꯄꯣꯡꯕꯗꯨꯔꯣ
ꯄꯣꯡꯕ꯭ꯔꯥ ꯄꯣꯡꯗꯕ꯭ꯔꯥ
ꯃꯇꯝ ꯑꯃꯗ ꯌꯥꯝ ꯌꯥꯝ ꯃꯇꯝ ꯑꯃꯗ ꯌꯥꯝ ꯄꯣꯛꯂꯝꯕꯅꯦ ꯑꯗꯨ ꯅꯨꯄꯤꯗꯨ ꯌꯥꯝ ꯄꯣꯡꯕꯅꯦꯕ ꯅꯪꯅ ꯈꯪꯗꯦ ꯑꯦ ꯍꯥꯏꯔꯛ ꯀꯅꯨ ꯀꯥꯏꯅ ꯌꯥꯝ ꯄꯣꯡꯕꯅꯦ ꯑꯁꯦꯡꯕꯅꯦ ꯑꯁ ꯐꯒꯤ ꯇꯧꯕꯅꯦꯗ
ꯅꯪꯗꯤ ꯄꯣꯡꯗ꯭ꯔꯣ
ꯑꯩꯈꯣꯏ ꯄꯣꯡꯕ ꯍꯩꯇꯦ
ꯅꯆꯤꯟ ꯊꯤꯕ ꯋꯥꯗꯨ ꯍꯥꯏꯔꯛꯀꯥꯅꯣ ꯃꯤꯅꯁꯨ ꯅꯪꯉꯣꯟꯗ ꯄꯣꯡꯉꯦ ꯍꯥꯏꯅ ꯍꯥꯏꯔꯝꯗꯧ ꯍꯥꯏꯔꯝꯒꯅꯤꯌꯦ ꯅꯪꯅ ꯅꯪꯅꯁꯨ ꯃꯤꯉꯣꯟꯗ ꯌꯥꯝ ꯄꯣꯡꯉꯦ ꯍꯥꯏꯗꯅ
ꯑꯩꯁ ꯋꯥ ꯉꯥꯡꯕꯗꯤ ꯍꯩꯔꯦ ꯅꯪꯁꯤꯁꯨꯥꯁ ꯇꯣꯏꯅ ꯀꯣꯏꯔꯝꯃꯤꯔꯒ
ꯋꯥ ꯉꯥꯡꯕ ꯍꯥꯏꯕꯗ ꯅꯨꯄꯥ ꯀꯣꯏ ꯍꯥꯏꯕ꯭ꯔꯥ
ꯍꯣꯏ ꯋꯥ ꯉꯥꯡꯕ ꯍꯩꯕꯤ ꯑꯗꯒꯤ ꯀꯩ ꯀꯩꯅꯣ ꯇꯤꯛ ꯇꯥꯛ ꯇꯤꯛ ꯇꯥꯛ ꯍꯩ ꯍꯩꯕ ꯅꯨꯄꯤꯁꯤ ꯄꯥ ꯀꯣꯏ ꯀꯣꯏꯅꯨꯀꯣ ꯀꯣꯏꯗꯦ ꯍꯥꯏꯗꯨꯁꯦ ꯆꯤꯟꯕꯅꯦꯕ ꯅꯪ ꯅꯪꯁꯨ ꯑꯗꯨ ꯑꯗꯨꯃꯛꯅꯤ
ꯑꯩꯗꯤꯅ ꯄꯀꯣꯏ ꯀꯣꯏꯔꯗꯤꯅ ꯄꯥ ꯀꯣꯏꯔ ꯀꯣꯏꯗꯦ ꯑꯩꯗꯤ ꯍꯥꯏꯕ ꯉꯝꯗꯦ ꯀꯣꯏꯌꯦꯦ ꯍꯥꯏꯗꯤ ꯀꯣꯏꯌꯦ ꯍꯥꯏꯔꯅꯤ
ꯃꯔꯤꯗꯤ ꯏꯔꯪ ꯀꯣꯏꯗ ꯍꯥꯏꯖꯔꯦ ꯅꯨꯡ ꯅꯕꯨꯡ ꯑꯩꯉꯣꯟꯗꯕꯨ ꯆꯤꯟ ꯊꯤꯕ ꯑꯣ
ꯆꯟꯊꯤ ꯆꯟꯊꯤ ꯅꯥꯇ ꯑꯩꯅ ꯀꯣꯏꯔꯗꯤ ꯀꯣꯏꯌꯦ ꯃ ꯁꯏꯅꯝ ꯈꯪꯅꯤꯗꯁꯨ ꯆꯨꯒ꯭ꯔ ꯆꯨꯗꯕ꯭ꯔꯥ ꯈꯪꯗꯦ
ꯑꯁ ꯊꯕꯛ ꯆꯤꯟꯃꯟꯗꯨꯅ ꯈꯪꯗ꯭ꯔꯦꯕ
ꯑꯩ ꯇꯨꯝꯕꯩꯅꯦ
ꯇꯃꯤ ꯌꯥꯕꯅꯦ
ꯑꯁ ꯁꯥꯔꯁꯨ ꯇꯨꯝꯅꯤꯡꯉꯗꯤ ꯑꯗꯨꯝ ꯇꯨꯝꯃꯅꯤ ꯑꯩꯗꯤ
ꯎꯝ ꯑꯩꯁꯨ ꯉꯁꯥꯏ ꯁꯥꯔꯁꯨ ꯇꯨꯝꯃꯤꯗ ꯄꯨꯡ ꯑꯅꯤꯃꯨꯛ ꯆꯥꯔ ꯄꯨꯡ ꯑꯃ ꯃꯈꯥꯏꯃꯨꯛꯀꯤ ꯆꯥꯔ ꯇ
ꯑꯩꯁꯨ ꯑꯩ ꯄꯨꯡ ꯀꯌꯥ ꯇꯨꯝꯝꯒꯦ ꯈꯪꯗ꯭ꯔ ꯄꯨꯡꯀꯌꯥ ꯇ ꯄꯨꯡꯀꯌꯥ ꯍꯕ ꯄ ꯑꯩ ꯈꯗ꯭ꯔꯁ ꯁꯔꯁꯨꯇꯝꯅꯤꯔꯗꯤ
ꯇꯧꯔꯨ ꯏꯔꯨ ꯆꯠꯊꯣꯛꯑꯒ ꯑꯁꯤ ꯐꯣꯟ ꯄꯥꯏꯔꯤꯁꯤ ꯐꯣꯟ ꯄꯥꯏꯕ ꯁꯪꯅꯤꯗ
ꯀꯩꯗꯧꯔꯤꯅꯣ ꯍꯧꯖꯤꯛꯇꯤ
ꯑꯗꯨꯗꯤ ꯃꯄꯥꯟꯗ ꯍꯥꯟꯆꯦ ꯂꯥꯛꯑꯝꯕꯅꯤꯅ ꯃꯅꯨꯡꯗ ꯁꯥꯃꯟꯅꯤꯅ
ꯅꯣꯏ ꯅꯨꯡꯗꯥꯡ ꯋꯥꯏꯔꯝꯒꯤ ꯋꯥ ꯀꯀꯤꯡꯒ ꯁꯨꯆꯠ ꯆꯠꯇꯧꯔꯕ
ꯍꯧꯖꯤꯛꯀꯥꯟ ꯅꯍꯥꯟ ꯅꯍꯥꯟꯒꯥꯏ ꯅꯨꯃꯤꯗꯨꯔ ꯆꯠꯄꯗ
ꯅꯨꯡꯇꯤꯒꯤ ꯆꯠꯂꯣ ꯑꯩ ꯑꯅꯦꯕꯨ ꯅꯣꯏꯒꯤ ꯑꯗꯨꯃꯥꯏꯅ ꯐ꯭ꯔꯤꯗ ꯂꯩꯔꯗꯤ ꯑꯁ ꯅꯨꯡꯇꯤ ꯑꯗꯨꯝ ꯆꯠꯀꯅꯤ ꯑꯌꯨꯛꯇꯒ ꯆꯠꯀꯅꯤ
ꯁꯣꯔꯣꯛꯇꯁꯨ ꯒꯥꯔꯤ ꯃꯌꯥꯝꯗꯨ ꯆꯠ ꯊꯥꯎ ꯆꯠꯅꯤꯡꯗꯦ
ꯑꯗꯨꯒ ꯍꯥꯏꯊꯔꯒ ꯑꯩꯈꯣꯏꯒꯤ ꯅꯨꯡꯉꯥꯏ ꯅꯨꯡꯉꯥꯏꯕ ꯖꯒꯥ ꯌꯥꯝ ꯂꯩꯍꯦ ꯑꯩꯈꯣꯏ ꯃꯃꯥ ꯆꯍꯤꯗꯀꯣ ꯑꯩꯣꯏ ꯃꯤ ꯃꯉꯥ ꯇꯔꯨꯛ ꯀꯤꯂꯣꯃꯤꯇꯔ ꯃꯉꯥꯃꯨꯛ ꯑꯗꯨꯝ ꯆꯦꯜꯂꯒ ꯅꯃꯤꯇꯔ ꯃꯉꯃꯨꯛ ꯁꯤꯂꯒꯦ ꯈꯣꯡꯅ ꯀꯤꯂꯣꯃꯤꯇꯔ ꯃꯉꯥꯃꯨꯛꯃꯨꯛ ꯑꯗꯨꯝ ꯍꯟꯖꯤꯜꯂꯛꯄꯅꯦ
ꯋꯥꯅꯤ
ꯑꯗꯨ ꯋꯥ ꯈꯔ ꯈꯔ ꯇꯧꯗꯗꯤ ꯌꯥꯗꯦꯕ ꯍꯨꯃꯥꯡ ꯈꯔ ꯊꯣꯛꯍꯟꯗꯗꯤ ꯌꯥꯗꯦꯕ ꯑꯗꯨꯗꯒꯤ ꯏꯟꯔꯥꯡꯁꯦ ꯈꯔ ꯀꯪꯊꯔꯝꯅꯦ ꯑꯗꯨ ꯃꯃꯥꯡꯗ ꯌꯥꯝ ꯅꯣꯏꯔꯝꯕꯅꯦ
ꯎꯝ
ꯅꯪꯗꯤ ꯈꯪꯉꯝꯝꯕꯅꯦꯗꯤ ꯑꯩ ꯅꯣꯏꯕ ꯇꯕꯨ ꯑ ꯏꯅꯦ ꯍꯗ ꯈꯔ ꯌꯥꯝ ꯌꯦꯡꯕꯗ ꯈꯔ ꯀꯪꯉꯝꯕꯅꯦꯕ ꯃꯃꯥꯡꯗ ꯌꯥꯝ ꯂꯣꯏꯔꯝꯕꯅꯦ
ꯍꯧꯖꯤꯛ ꯍꯧꯖꯤꯛꯁꯨ ꯍꯧꯖꯤꯛꯁꯨ ꯅꯣꯏꯔꯤꯁꯤꯗꯤ
ꯍꯧꯖꯤꯛꯇꯤ ꯅꯣꯏꯍꯟꯉꯦ ꯂꯩꯇ꯭ꯔꯕꯅꯤꯗ ꯑꯗꯨ ꯃꯃꯥꯡꯗ ꯀꯤꯂꯣ ꯑꯃꯒꯨꯝꯕꯗꯤ ꯑꯃꯨꯛ ꯍꯦꯟꯒꯠꯂꯦ
ꯎꯝ ꯏꯠꯇꯦ ꯏꯟꯇꯦꯂ ꯏꯅꯣ ꯏꯅꯣꯂ ꯏꯇꯥꯎ ꯇꯔ
ꯍ ꯇꯤꯟ ꯇ ꯆ ꯑꯩ ꯆꯤꯇꯦꯟ ꯇꯦꯜꯂꯒ ꯀꯥꯏꯅ ꯑꯩꯁꯦ ꯌꯥꯝ ꯋꯥꯡꯕꯅꯦ ꯑꯩꯁꯦ ꯌꯥꯝ ꯋꯥꯡꯕꯅꯦ ꯅꯪ ꯈꯪꯗꯕ ꯌꯥꯝꯪ ꯈꯪꯕꯅꯤ
ꯎꯝ ꯑꯩꯉꯣꯟꯗꯒꯤꯗꯤ ꯋꯥꯡꯉꯦ ꯑꯗꯨꯕꯨ ꯃꯤꯉꯣꯟꯗꯒꯤ
ꯋꯥꯡꯕꯅꯤ ꯃꯉꯣꯟꯗꯒꯤ ꯌꯥꯝ ꯋꯥꯡꯕ ꯌꯥꯝ ꯌꯥꯎꯋ
ꯝ
ꯎꯝ ꯏꯇꯦꯟ ꯇꯦꯜꯂꯒ ꯀꯥꯏꯈꯦ ꯑꯗꯨꯅ ꯌꯥꯝ ꯁꯥꯡꯉꯕꯅꯦ ꯍꯟꯗꯛ ꯌꯥꯝ ꯋꯥꯡꯉꯕꯅꯦꯕ
ꯌꯦꯒꯦ ꯂꯥꯛ ꯑꯣ
ꯑꯦ ꯑꯦꯁ ꯅꯪ ꯌꯦꯡꯕꯗꯗꯤ ꯅꯪ ꯑꯇꯤꯌꯥꯗ ꯌꯦꯡꯕ ꯆꯞ ꯃꯥꯟꯅꯔꯅꯤ ꯂꯥꯛꯄꯗꯗꯤ ꯅꯣꯡ ꯅꯣ ꯅꯣꯛꯀꯗꯕꯅꯤ ꯅꯣꯏ ꯅꯣꯛꯊꯣꯛꯀꯗꯕꯅꯤ ꯂꯥꯎ ꯍꯧꯅ
ꯌꯥꯝ ꯅꯣꯛꯅꯤꯡꯉꯦ ꯅꯪꯒꯤ ꯋꯥꯉꯥꯡꯗꯣ
ꯏꯊꯟꯗ ꯂꯩꯕ꯭ꯔꯣ
ꯥ ꯍꯣꯏ ꯇꯥꯕꯗ ꯂꯩꯌꯦ
ꯅꯊꯟꯗ ꯅꯨꯡꯉꯥꯏꯅ ꯂꯩꯔꯦꯅꯦꯍ ꯀꯩ ꯌꯦꯟꯖꯥꯡ ꯀꯔꯤ ꯃꯊꯦꯜ ꯆꯥꯒꯦ ꯉꯁꯥꯏ ꯏꯌꯣ
ꯈꯃꯦꯦꯟ
ꯈꯥꯃꯦꯟ ꯑꯁꯤꯟꯕꯔꯣ ꯈꯥꯃꯦꯟ ꯑꯁꯥꯡꯕꯔꯣ ꯈꯥꯃꯦꯟ ꯑꯈꯥꯕ꯭ꯔꯣ ꯈꯥꯃꯦꯟꯁꯨ ꯃꯈꯟ ꯃꯈꯜ ꯃꯈꯟ ꯃꯈꯟ ꯃꯈꯟ ꯌꯥꯝ ꯂꯩꯅꯦ ꯄꯥꯎꯋꯦ